ꯉꯥꯏꯕꯝ ꯇꯥꯏ
ꯂꯧ
ꯑ ꯍꯜꯂꯣ ꯉꯔꯤꯕ꯭ꯔꯣ
ꯑꯥꯎ
ꯆꯠ ꯆꯥꯔꯦ
ꯆꯦꯛ ꯆꯥꯔ ꯍꯣꯏ
ꯀꯔꯤ ꯃꯊꯦꯜ ꯆꯥꯏ ꯉꯁꯤꯗꯤ
ꯁꯤ ꯃꯥꯏꯔꯦꯟꯒ ꯊꯔꯣꯏ ꯆꯥꯏ
ꯑꯣ ꯑꯦ ꯃꯦꯔꯦꯟꯒ ꯊꯔꯣꯏꯁꯨ ꯍꯥꯎꯕ꯭ꯔꯥ
ꯑꯥꯎ ꯅꯣꯏꯗꯤ ꯑꯗꯨꯝ ꯆꯥꯟꯅꯗ꯭ꯔꯣ
ꯑ
ꯈꯣꯏꯗꯤ ꯑꯗꯨꯝ ꯆꯠꯅꯩꯌꯦ ꯏꯃꯥ ꯉꯔꯥꯡꯗꯣ ꯂꯥꯛꯑꯒ ꯐꯣꯡꯕꯤꯔꯒ ꯆꯠꯈ꯭ꯔꯦ ꯑꯃꯨꯛ
ꯑꯣ ꯃꯊꯪꯗ ꯇꯦꯁ ꯇꯧꯕ ꯇꯥꯔꯦꯅꯦ ꯑꯗꯨꯗꯤ
ꯑꯗꯨꯝ ꯆꯥꯎꯥꯛꯑꯣ ꯑꯩꯈꯣꯏꯗꯤ ꯑꯗꯨꯝ
ꯑꯣ ꯑꯣ ꯑꯩꯈꯣꯏꯅ ꯀꯩꯅꯣ ꯄꯥꯟꯒꯨꯝꯕ ꯑꯂꯨꯒꯨꯝꯕ ꯈꯛꯇ ꯀꯣ
ꯑꯥ
ꯑꯗꯨꯝ ꯊꯥꯛꯑꯒ ꯆꯥꯕ
ꯎꯝ
ꯑꯣ
ꯑꯩꯗꯤ ꯑꯁ ꯄꯥꯟ ꯆꯥꯅꯤꯡꯉꯥꯏ ꯀꯤꯔꯦ ꯅꯍꯥꯟ ꯑꯦ ꯃꯥꯏꯔꯦꯟꯒ ꯊꯔꯣꯏ ꯑꯦ ꯄꯥꯟꯒ ꯊꯔꯣꯏꯒ ꯆꯥꯃꯤꯟꯅꯕꯗꯣ
ꯎꯝ
ꯗꯦ
ꯑꯣ
ꯅꯍꯥꯟꯗꯣ ꯑꯩ ꯄꯥꯟꯒ ꯊꯔꯣꯏ ꯆꯥꯃꯟꯕꯒꯤ ꯀꯩꯅꯣ ꯂꯣꯏ ꯑꯣꯛꯊꯣꯛꯄꯒꯤ ꯑꯁ ꯌꯥꯝ ꯋꯥꯕꯗꯣ ꯑꯗꯨꯒꯤ ꯄꯥꯟ ꯑꯃꯨꯛ ꯆꯥꯅꯤꯡꯉꯥꯏ ꯀꯤꯈ꯭ꯔꯦ ꯑꯩ
ꯑꯣ ꯑꯣ
ꯃꯤꯗꯤ ꯄꯥꯟꯒꯥ ꯌꯦ ꯤꯟꯒ ꯆꯥꯔꯗꯤ ꯍꯥꯎꯋꯦ ꯍꯥꯏ ꯃꯤ ꯑꯇꯩꯅ ꯀꯤꯅꯕꯅꯦ ꯆꯥꯅꯤꯡꯉꯥꯏ
ꯑꯣ ꯈꯪꯗꯦ ꯌꯦꯡꯒ ꯄꯥꯟꯕꯥꯟꯕꯨꯗꯤꯀꯣ
ꯍꯥꯎꯋꯦ ꯍꯥꯏꯑꯦ ꯑꯩꯗꯤ ꯆꯥꯗꯤ ꯆꯥꯈ꯭ꯔꯦ ꯑꯩꯁꯨ
ꯎꯝ ꯑꯗꯣ ꯁꯛꯀꯥꯡꯒꯨꯝꯕꯗꯤ ꯃꯄꯥꯟꯗ ꯑꯗꯨꯝ ꯊꯝꯂꯒꯕꯨꯗꯤ ꯆꯥꯏꯌꯦꯟꯕꯨꯗꯤ ꯑꯩꯁꯨ ꯆꯥꯗꯔꯤꯌꯦ
ꯃꯤꯅꯗꯤ ꯍꯥꯎꯋꯦ ꯍꯥꯏꯅꯩ ꯑꯗꯨꯕꯨ ꯀꯤꯗꯤ ꯀꯤꯕꯅꯦ ꯃꯤ ꯁꯤꯡꯗꯣ ꯁꯤꯒꯤ ꯊꯣꯛꯑꯦ ꯑꯗꯨꯝ ꯍꯥꯏꯕꯤꯒꯤꯀꯣ
ꯑꯣ ꯑꯣ ꯀꯩꯅꯣ ꯌꯦꯟꯗꯦꯝꯒꯨꯝꯕꯗꯤ ꯌꯦꯟꯒ ꯑꯗꯨꯝ ꯀꯩꯅꯣ ꯇꯧꯔꯒ ꯀꯣ ꯦꯠꯄꯒꯨꯝꯕ ꯆꯥꯕ ꯑꯗꯨꯗꯤ ꯂꯩ ꯑꯗꯨꯕꯨ ꯍꯣꯏ ꯏ ꯄꯄꯥꯟꯗꯗꯤ ꯈꯪꯗꯦ
ꯎꯝ
ꯎꯝ ꯑꯁ ꯑꯩꯗꯤ ꯉꯁꯤꯁꯦ ꯏꯟꯁꯥꯡ ꯂꯩꯃꯟꯗꯕꯒꯤ ꯎꯝ ꯀꯩꯅꯣꯒꯤꯗ ꯑꯃꯨꯛꯀ ꯑꯂꯨ ꯀꯥꯡꯉꯥꯎꯒ ꯏꯆꯥ ꯅꯨꯨꯄꯥꯅ ꯀꯥꯡꯉꯥꯎ ꯆꯥꯅꯤꯡꯕ ꯀꯅꯥꯎ ꯊꯣꯡꯗ꯭ꯔꯗꯤ ꯌꯥꯗꯕꯒꯤ ꯑꯃꯃꯛ ꯌꯦꯟꯁꯥꯡ ꯑꯃ ꯌꯥꯝ ꯃꯔꯣꯛ ꯊꯥꯛꯑꯒ ꯃꯍꯤ ꯐꯖꯅ ꯀꯩꯅꯣ ꯇꯧꯔꯒ ꯆꯥꯈ꯭ꯔꯦ ꯉꯁꯤꯗꯤ
ꯑꯥ
ꯆꯊꯣꯡꯗ ꯃꯣꯔꯣꯛ ꯈꯔ ꯌꯥꯝꯅ ꯆꯝꯊꯣꯡ ꯍꯥꯏꯔꯁꯨ ꯃꯣꯔꯣꯛ ꯌꯥ ꯄꯥꯄꯥ ꯃꯥꯏꯁꯔꯦ ꯈꯁꯤꯂꯒ ꯇꯧꯕ ꯃꯥꯜꯂꯦ ꯅꯨꯡ ꯁꯤꯁꯨ ꯃꯪꯕꯒꯨꯝ ꯇꯧꯕꯒꯤꯀꯣ ꯏꯆꯥ ꯅꯨꯨꯄꯥꯁꯨ ꯃꯥ ꯁꯟꯗꯦ ꯑꯣꯏꯕꯅꯤꯅ
ꯑꯥ
ꯆꯈ꯭ꯔꯦ
ꯀ
ꯁꯟꯗꯦ ꯁ꯭ꯀꯨꯜ ꯆꯠꯈ꯭ꯔꯦ ꯁꯟꯗꯦ ꯁ꯭ꯀꯨꯜ ꯉꯁꯤ ꯂꯩꯕꯒꯦꯀꯣ ꯅꯠꯇ꯭ꯔ ꯑꯗꯤ ꯑꯉꯥꯡꯁꯤꯡꯁꯦ ꯁꯅꯥꯕꯒ ꯑꯩ ꯆꯠꯇ꯭ꯔꯦ ꯆꯠ ꯀꯦ ꯇꯧꯕꯗꯣ ꯕꯣꯜ ꯌꯦꯡꯅꯤꯡꯉꯥꯏ ꯍꯧꯒꯠꯄꯗꯨꯗ ꯑꯩꯁꯨ ꯌꯦꯡꯗꯤ ꯌꯦꯡꯗꯦ ꯑ ꯇꯥꯍꯒ ꯑꯃꯨꯛ ꯇꯨꯝꯅꯤꯡꯕ ꯆꯠꯀꯦ ꯇꯧꯕꯅꯤ
ꯉꯁꯤꯕꯣ ꯂꯩꯕ꯭ꯔꯥ
ꯑꯌꯨꯛꯇꯣ ꯂꯩꯕꯅꯦ ꯄꯨꯡ ꯑꯥ ꯉꯁꯤ ꯑꯌꯨꯛꯁꯦꯀꯣ ꯂꯩꯕꯅꯤ ꯇꯨ ꯊꯥꯔꯇꯤ ꯐ꯭ꯔꯦꯟꯁ ꯉꯝꯈ꯭ꯔꯦ ꯑꯩ ꯄꯨꯂꯞ ꯌꯦꯡꯗꯦ ꯀꯣꯟꯕꯗ ꯈꯤꯇꯪ ꯈꯛꯇ ꯌꯦꯡꯗꯦ ꯑꯗꯨ ꯃꯣꯏꯅ ꯍꯧꯒꯠꯂꯒ ꯎꯝ ꯂꯥꯡꯕꯗꯨꯗ ꯑꯩꯁꯨ ꯇꯨꯝꯕ ꯌꯥꯗꯕ꯭ꯔꯥ
ꯑ ꯕꯣꯜ ꯑꯗꯨꯝ ꯌꯦꯡꯕꯗꯤ ꯑꯗꯨꯝ ꯃꯣꯏꯗꯣ ꯂꯥꯎꯕꯅꯦ ꯑꯁꯤꯗꯁꯨ
ꯑꯥ ꯑꯗꯨꯅꯦ ꯌꯥꯝ ꯋꯥꯎꯕꯅꯦ ꯑꯗꯨꯁꯨ ꯑꯩꯁꯨ ꯀꯩꯅꯣ ꯔꯣꯅꯥꯜꯗꯣꯒꯤ ꯄꯥꯔꯇꯤ ꯂꯥꯛꯑꯗꯤ ꯑꯩꯁꯨ ꯂꯥꯎꯕ ꯎꯝ
ꯑꯗꯣ ꯑꯉꯥꯡꯕ ꯁꯅꯕꯁꯤꯡꯅꯣ ꯑꯗꯣ ꯍꯦꯟꯅ ꯁꯅꯔꯁꯦ ꯌꯥꯝ ꯂꯥꯎꯕꯅꯦ
ꯎꯝ ꯍꯣꯏ
ꯁꯄꯣꯠꯇꯔꯗꯤ ꯌꯥꯝꯃꯦꯍꯦ ꯑꯉꯥꯡꯕ ꯔꯤꯠꯄ ꯅꯨꯄꯥꯅꯨ
ꯎꯝ ꯑꯗꯨꯅꯤ
ꯐꯤ ꯁꯨꯅꯤꯡꯉꯥꯏ ꯂꯩꯌꯦ ꯑꯁ ꯑꯩꯒꯤ ꯉꯁꯤ ꯊꯕꯛ
ꯑꯩꯗꯤ ꯉꯁꯤꯁꯨ ꯑꯗꯨꯝ ꯃꯇꯝ ꯂꯦꯟꯒꯅꯤ ꯉꯁꯤ ꯏꯗꯤ ꯐꯃꯨꯡꯗ ꯍꯦꯞꯄꯒ ꯐꯣꯟ ꯇꯧꯕ ꯌꯥꯔ ꯗꯤ ꯃꯔꯨꯞ ꯃꯄꯥꯡꯕꯨ ꯑꯗꯨꯝ ꯇꯧꯕ
ꯎꯝ ꯇꯧꯑꯣ
ꯎꯝ ꯑꯌꯨꯛꯛꯇ ꯃꯨꯛ ꯍꯧꯒꯜꯠꯂꯒ ꯐꯤꯁꯨꯕ ꯂꯣꯏꯔꯦ ꯌꯨꯝ ꯂꯣꯏꯅ ꯁꯤꯠꯇꯣꯛꯑꯒ ꯁꯟꯗꯦꯗꯗꯤ ꯊꯕꯛ ꯌꯥꯝꯕ ꯇꯧꯕꯁꯨ ꯀꯩꯅꯣ ꯇꯧꯋꯤꯗꯅ ꯑꯗꯨꯅ ꯉꯁꯤꯗꯤ ꯐꯣꯟꯗ ꯃꯇꯝ ꯂꯦꯜꯂꯒꯦꯅ
ꯅꯪꯒꯤ ꯅꯨꯄꯥꯗꯤ ꯊꯕꯛ ꯆꯠꯈ꯭ꯔꯕꯣ ꯑꯃꯨꯛ
ꯂꯩꯌꯦ ꯃꯥ ꯉꯁꯤ ꯃꯥꯗꯤ ꯃꯨꯚꯤ ꯌꯦꯡꯔꯒ ꯅꯨꯡꯉꯥꯏꯅ
ꯑꯣꯐꯤꯁ ꯆꯠꯇꯕ ꯅꯨꯃꯤꯠꯇꯨꯗꯤ ꯆ ꯍꯦꯖꯥꯡ ꯊꯣꯡꯍꯜꯂꯣ ꯅꯪꯅ
ꯎꯝ ꯆꯥꯛ ꯊꯣꯡꯕꯗꯗꯤꯀꯣ ꯆꯥꯛ ꯄꯤ ꯊꯣꯡꯅꯤꯡ ꯗꯕꯅꯦ ꯃꯥꯁꯦ
ꯑ ꯎ ꯑꯗꯨꯝ ꯅꯨꯄꯥꯁꯨ ꯂꯩꯅꯤ ꯌꯥꯝ ꯊꯣꯡꯅꯤꯡꯕ
ꯎꯝ ꯍꯣꯏ ꯎꯝ ꯃꯇꯝ ꯁꯥꯡꯅꯗꯤ ꯑꯩ ꯊꯣꯡꯕꯤꯒꯦ ꯍꯥꯏꯅ ꯃꯣꯏ ꯊꯣꯡꯕ ꯍꯩꯕ ꯂꯩꯗꯅꯀꯣ ꯅꯨꯄꯥ ꯈꯔꯗꯤ ꯑꯩꯒꯤ ꯅꯨꯄꯥꯗꯤ ꯆꯥꯛ ꯊꯣꯡꯕꯗꯗꯤ ꯆꯪꯗꯕꯅꯤ ꯑ ꯅꯨꯄꯥ ꯑꯁꯦꯡꯕ ꯍꯣꯏ ꯀꯔꯤ ꯍꯥꯏꯕ꯭ꯔꯥ ꯏꯆꯥ ꯅꯨꯄꯥꯅꯀꯣ ꯑꯩꯅ ꯅꯣꯡꯃ ꯅꯥꯏꯕ ꯑꯁ ꯑꯩꯀꯣꯛ ꯑꯥꯎꯋꯦ ꯉꯁꯤꯁꯦ ꯍꯧꯒꯠꯄ ꯉꯝꯗ꯭ꯔꯦ ꯍꯥꯏꯕ ꯀꯥꯟꯗ ꯏꯆꯥ ꯅꯨꯨꯄꯥ ꯃꯄꯥ ꯑꯁ ꯑꯥ ꯅꯪ ꯇꯣꯃꯣ ꯇꯣꯃ ꯉꯁꯤꯗꯤ ꯑꯩ ꯊꯣꯛꯅꯤꯡꯔꯒꯦꯀꯣ ꯅꯪ ꯋꯥꯏ ꯔꯦ ꯍꯥꯏꯅ ꯑꯩꯕꯨ ꯇꯨꯝꯍꯜꯂ ꯃꯥꯁꯦ ꯆꯥꯛ ꯊꯣꯡꯕ ꯍꯧꯔꯦ ꯑꯗꯨꯗꯗꯤ ꯌꯦꯟꯁꯥꯡꯁꯦ ꯁꯦꯝꯕꯒ ꯀꯩꯅꯣ ꯇꯧꯔꯛꯄ ꯀꯥꯟꯅ ꯏꯆꯥ ꯅꯨꯄꯥꯅ ꯕꯕꯥ ꯅꯪꯁꯨ ꯆꯥꯛ ꯊꯣꯡꯕ ꯍꯩꯕ꯭ꯔꯥꯅꯦ ꯍꯥꯏꯌꯦ ꯑꯗꯨꯗ ꯑ ꯃꯄꯥꯅꯒ ꯑꯁ ꯑꯩ ꯏꯀꯥꯏꯕꯨ ꯏꯀꯥꯏꯈ꯭ꯔꯦ ꯑꯩ ꯆꯥꯛ ꯊꯣꯡꯕ ꯎꯃꯟꯗꯕ ꯏ ꯃꯥꯥꯁꯦ ꯑꯩ ꯆꯥꯛ ꯊꯣꯡꯕ ꯀꯥꯈꯩꯇꯕ ꯖꯥꯠꯅꯦ ꯍꯥꯏꯅ ꯈꯜꯂꯝ ꯃꯥꯜꯂꯦꯅꯀꯣ
ꯏꯄꯥꯗꯤ ꯑꯗꯨꯝ ꯊꯣꯡꯉꯦ
ꯎꯝ ꯍꯣꯏ ꯈꯔꯗꯤ ꯑꯗꯨꯝ ꯊꯣꯡꯕ ꯂꯩꯌꯦ
ꯊꯣꯡꯃꯟꯕꯒꯤ ꯑꯩꯈꯣꯏꯅ ꯊꯣꯡꯍꯟꯗꯕ ꯊꯣꯡꯉꯅꯣꯅ
ꯍꯣꯏ
ꯏ ꯉꯗꯔꯥꯡꯗꯣ ꯏꯃ ꯂꯥꯛꯑꯒ ꯅꯥꯔꯒ ꯑꯃꯨꯛ ꯆꯠꯈꯤꯕꯨ ꯋꯥꯅꯤꯗ
ꯑꯁ
ꯀꯩ ꯎꯅꯕ꯭ꯔꯣ ꯈꯪꯗꯦꯌꯦ ꯌꯥꯝ ꯀꯩꯅꯣ ꯅꯥꯗꯅ ꯂꯥꯛꯄꯅꯦꯕ ꯑꯩ ꯀꯨꯆꯤꯡ ꯍꯜꯂꯛꯑꯒ ꯃꯥ ꯅꯥꯔꯒ ꯃꯥꯒꯤ ꯃꯁꯥꯁ ꯇꯧꯕꯤꯔꯒ ꯍꯧꯖꯤꯛ ꯈꯤꯇꯪ ꯍꯤꯗꯥꯛ ꯆꯥꯕꯤꯔꯒ ꯀꯨꯝꯈ꯭ꯔꯝꯅꯦ
ꯑꯣ ꯑꯁ ꯃꯥ ꯂꯥꯛꯄ ꯎꯝ
ꯁꯤ ꯅꯪ ꯅꯥꯅꯤꯡꯉꯥꯏ ꯂꯥꯛꯄꯅꯦ ꯑꯩꯅ ꯍꯥꯏꯕꯤꯕ ꯑꯩꯅ ꯂꯥꯛꯑꯣ ꯂꯥꯛꯑꯣ ꯍꯥꯏꯕ ꯑꯩꯅ
ꯎꯝ
ꯑꯗꯨ ꯑꯁ ꯅꯪ ꯂꯥꯛꯄꯁꯦ ꯅꯍꯥꯟꯅꯤꯡꯉꯥꯏ ꯂꯥꯛꯄꯅꯤꯅꯦꯅ ꯍꯥꯏꯔ ꯑꯣ ꯈ꯭ꯔꯔꯒꯁ ꯈꯔꯅ
ꯎꯝ ꯀꯩꯅꯣ ꯎꯝ ꯑꯗꯨ ꯑꯣꯏꯔꯝꯒꯅꯤ ꯅꯨꯡꯁꯤꯠ ꯂꯝꯕꯤ ꯆꯠꯊꯣꯛꯄ ꯀꯥꯟꯗ
ꯎꯝ ꯅꯍꯥꯟꯁꯨꯅꯦ ꯑꯩꯈꯣꯏ ꯏꯆꯦꯗꯣ ꯑꯩꯅ ꯌꯦꯟꯁ ꯆꯥꯅꯤꯡꯉꯦ ꯍꯥꯏꯕ ꯏꯄꯥꯅ ꯏꯆꯦꯗ ꯄꯨꯔꯛꯄ
ꯑꯣ
ꯑꯗꯨ ꯆꯥꯕꯤꯕ ꯅꯨꯃꯤꯠꯇꯣ ꯑꯩ ꯎꯝ ꯀꯩꯅꯣ ꯂꯥꯜꯂꯒ ꯕꯖꯥꯔ ꯂꯥꯜꯂꯒ ꯑꯗꯨꯝ ꯄꯨꯔꯛ ꯥꯛꯄꯅꯤꯅ ꯎꯗꯤ ꯎꯗꯦꯕꯗꯣ ꯌꯦꯟꯗꯣ ꯑꯁ ꯄꯨꯛ ꯅꯨꯡꯉꯥꯏꯇꯕꯅꯤꯗ ꯃꯤ ꯂꯣꯏ ꯆꯥꯕꯤꯕꯈꯩ
ꯑꯣ ꯑꯣ ꯑꯣ ꯑꯁ ꯂꯣꯏꯔ ꯍꯦ ꯑꯗꯨꯅꯅꯦ ꯃꯤꯅ ꯍꯧꯖꯤꯛꯀꯥꯟꯁꯦ ꯎ ꯆꯩꯔꯥꯡꯗꯨꯁꯨ ꯑꯃꯨꯕ ꯍꯥꯞꯄꯒ ꯄꯥꯏꯔꯤꯕꯗꯣ ꯑꯩꯗꯤ ꯑꯗꯨ ꯋꯥꯈꯜ ꯂꯩꯇꯕꯅꯦ ꯍꯥꯟꯅ ꯑꯣ ꯑꯗꯨꯅ ꯃꯤꯅ ꯑꯁ ꯑꯩ ꯄꯣꯠ ꯄꯤꯔꯁꯨ ꯅꯪ ꯆꯦꯔꯥꯡ ꯑꯃꯨꯕ ꯂꯩꯇ꯭ꯔꯣ ꯍꯥꯏꯅ ꯍꯪꯉꯦ ꯂꯩ ꯍꯥꯏꯅ ꯑꯗꯨꯝꯇ ꯄꯤꯌꯣ ꯍꯥꯏꯅ ꯍꯦꯛ ꯍꯦꯛ ꯍꯥꯏꯒꯟꯕ ꯑꯩꯗꯤ ꯑꯗꯨ ꯑꯗꯨꯒꯨꯝꯕ ꯈꯟꯗꯕꯅꯦ ꯑꯗꯨꯗ ꯃꯣꯏꯅ ꯁꯨꯃꯥꯏꯅ ꯇꯧꯕ ꯀꯥꯟꯗ ꯑꯣ ꯑꯁꯤ ꯃꯣꯏꯅ ꯍꯥꯏꯕꯁꯤꯗ ꯈꯔ ꯆꯨꯝꯕ ꯌꯥꯠꯦ ꯂꯥꯏꯅꯦꯀꯣ
ꯑꯁ ꯅꯅꯨꯡꯁꯦꯁꯨꯣ ꯂ ꯂ ꯂꯥꯏꯕꯖꯅꯤ ꯍ
ꯑꯩꯗꯤ ꯂꯩꯕ ꯖꯥꯠꯅꯤ
ꯎꯝ ꯑꯩꯁꯨ ꯀꯩꯅꯣꯗ ꯕꯖꯥꯔ ꯆꯠꯂꯒ ꯀꯩꯅꯣꯗ ꯆꯥꯕꯤꯕ ꯑꯩꯒꯤ ꯆꯤꯟꯗꯣ ꯑꯩ ꯂꯣꯏ ꯅꯥꯛꯔꯕ꯭ꯔꯣ ꯑꯗꯨꯅ ꯑꯩ ꯑꯝꯇ ꯆꯥꯗ꯭ꯔꯦ ꯃꯤ ꯀꯩꯅꯣꯗ ꯏꯃꯥꯅ ꯍꯥꯏꯌꯦ ꯅꯪ ꯆꯥꯔꯗꯤ ꯍꯥꯟꯅ ꯆꯥꯒꯅꯣ ꯑꯗꯨꯒ ꯆꯥꯔꯁꯨ ꯀꯩꯅꯣ ꯃꯤꯅ ꯂꯣꯏꯗ꯭ꯔ ꯂ꯭ꯔꯤꯉꯩꯗ ꯍꯥꯟꯅ ꯆꯥꯎꯋ ꯍꯥꯏꯌꯦ ꯊꯨꯑꯣ ꯍꯥꯏꯌꯦ
ꯎꯝ ꯎꯝ ꯎꯝ ꯎꯝ ꯑꯗꯨꯒꯨꯝꯕ ꯑꯩꯁꯨ ꯈꯪꯅꯦ ꯍꯥꯀꯨꯝ ꯇꯨ ꯊꯥꯎꯖꯟ ꯇ꯭ꯋꯦꯟꯇꯤ ꯐꯣꯔ ꯑꯗꯨꯗꯀꯣ ꯑꯩꯅꯅꯦꯗ ꯂꯩꯌꯦ ꯍꯥꯏꯕ ꯑꯗꯨ ꯃꯇꯝꯗ ꯎꯝ ꯅꯣꯡꯃꯁꯦ ꯑꯩꯒꯤ ꯏꯆꯤꯟꯁꯦ ꯑꯁꯤ ꯃꯇꯥꯏꯂꯣ ꯂꯣꯏꯅꯃ ꯅꯨꯄꯥꯁꯨ ꯅꯥꯠꯇꯕ ꯑꯗꯨꯝ ꯇꯣꯛꯊꯣꯛꯄꯀꯣ ꯅꯥꯔꯒ ꯑꯗꯨꯀꯥꯟꯗ ꯎꯝ ꯑꯩꯒꯤꯁꯤ ꯗꯗꯥ ꯑꯩ ꯅꯨꯄꯥꯒꯤ ꯃꯌꯥꯝꯕꯗꯣ ꯑꯗꯨꯅ ꯍꯥꯏ ꯏꯇꯥꯏ ꯑꯃꯅ ꯑꯁ ꯅꯪꯁꯦ ꯅꯨꯡꯁꯤꯠ ꯑꯀꯟꯕꯅ ꯅꯪꯕꯨ ꯌꯦꯡꯕꯤꯕꯅꯤ ꯍꯥꯏꯕ ꯑꯩ ꯑꯗꯨ ꯅꯨꯃꯤꯠꯇꯁꯨ ꯈꯟꯗꯦ ꯑꯗꯨꯒꯨꯝꯕꯗꯣ ꯑꯗꯨ ꯃꯥꯅ ꯍꯥꯏꯌꯦ ꯌꯥꯗ꯭ꯔꯦ ꯌꯥꯗ꯭ꯔꯦ ꯅꯪꯉꯥꯡ ꯇꯥꯏꯌꯣ ꯇꯥꯏꯌꯣ ꯍꯥꯏꯌꯦ ꯉꯪꯗꯣ ꯇꯩꯔꯒ ꯀꯩꯅꯣ ꯇꯧ ꯑꯗꯨ ꯅꯠꯇ꯭ꯔꯗꯤ ꯌꯥꯔꯔꯣꯏ ꯅꯨꯡꯁꯤꯠ ꯑꯀꯟꯕꯅ ꯅꯪ ꯀꯩꯅꯣ ꯇꯧꯕꯅꯤꯅꯦ ꯍꯥꯏꯅ ꯑꯗꯨ ꯑꯣꯏꯔꯝꯕ ꯃꯥꯜꯂꯦ
ꯑꯗꯨꯒ ꯀꯩꯅꯣꯗꯁꯨ ꯍꯪꯒꯥꯝ ꯝꯗꯒ ꯇꯤꯟꯒ ꯈꯤꯇꯪ ꯑꯗꯨꯝ ꯆꯥꯔ ꯈꯤꯇꯪ ꯇꯤꯟ ꯄꯣꯛꯊꯣꯛꯄꯗꯣ ꯂꯨꯄꯥ ꯇꯔꯥꯒꯤ ꯍꯤꯗꯥꯛ ꯂꯩꯕꯅꯦ ꯑꯗꯣ ꯍꯤꯗꯥꯛꯇꯣ ꯆꯥꯔꯗꯤ ꯌꯥꯝ ꯐꯕꯅꯦ ꯂꯨꯄꯥ ꯇꯔꯥ ꯈꯛꯇꯅꯦ
ꯑꯣ
ꯑꯩ ꯕꯣꯔꯗꯤꯡꯗ ꯂꯩꯕꯀꯣ ꯕꯣꯔꯗꯤꯡꯗ ꯂꯩꯔꯒ ꯑꯩꯒꯤ ꯆꯤꯟꯗꯣ ꯀꯩꯅꯣ ꯇꯧꯔꯛꯄ ꯃꯆꯥ ꯃꯆꯥ ꯑꯗꯨꯅ ꯑꯩꯗꯤ ꯀꯩꯅꯣ ꯅꯨꯡꯁꯤꯠꯀꯨꯝꯕ ꯇꯧꯔꯒꯅꯤ ꯍꯥꯏꯔꯒ ꯑꯩꯈꯣꯏ ꯄ꯭ꯔꯤꯟꯁꯤꯄꯥꯜꯅ ꯎꯝ ꯇꯤꯟꯒꯤ ꯑꯣꯏꯔꯝꯒꯅꯤ ꯑꯗꯨꯒ ꯀꯩꯅꯣꯗ ꯊꯥꯔꯒ ꯂꯨꯄꯥ ꯇꯔꯥ ꯌꯥꯝ ꯄꯤꯛꯄꯅꯦ ꯑꯗꯨ ꯆꯥꯔꯒ ꯐꯈꯤꯕ ꯋꯥꯅꯤꯗ
ꯑꯣ ꯑꯣ ꯇꯤꯟꯒꯤ
ꯈꯪꯗꯦ ꯇꯤꯟꯒꯤꯔꯥ ꯀꯩ ꯅꯨꯡꯁꯤꯠꯒꯤꯦꯔꯥ ꯈꯪꯗꯦ ꯑꯩꯁꯨ ꯃꯆꯥ ꯃꯆꯥ ꯄꯤꯝꯄꯜꯁꯀꯨꯝꯕ ꯃꯅꯨꯡꯗꯀꯣ ꯑꯗꯨꯒꯨꯝꯕ ꯆꯤꯟꯒꯤ ꯃꯅꯥꯛꯇ ꯊꯣꯛꯂꯛꯄ
ꯑꯣ ꯑꯗꯨꯁꯨ ꯊꯛ ꯊꯣꯛꯄ ꯃꯇꯝ ꯂꯩ ꯑꯗꯨ ꯑꯗꯨꯒꯨꯝꯕ ꯊꯣꯛꯄꯗꯣ ꯎ ꯃꯅꯨꯡꯗꯒꯤꯅꯦꯕ ꯑꯗꯨꯁꯤꯡꯗꯣ ꯑꯗꯨꯅ ꯑꯩꯒꯤ ꯐꯧꯁꯦ ꯃꯄꯥꯟꯗꯗꯤ ꯌꯥꯝ ꯆ ꯆꯥꯎꯥꯎꯅꯨꯀꯣ ꯃꯤ ꯀꯩꯅꯣ ꯌꯦꯡꯕ ꯀꯥꯟꯗ ꯌꯥꯝ ꯃꯥꯟꯗꯕ ꯂꯩꯗꯅ
ꯃꯥꯅꯦ ꯃꯥꯅꯦ
ꯀꯟꯗꯕ ꯑꯃ ꯊꯣꯛꯄꯒꯤ ꯃꯥꯅ ꯁꯤꯗꯤ ꯌꯥꯔꯦ ꯅꯪꯗꯤ ꯅꯃꯥꯏ ꯁꯣꯟꯕꯒꯤ ꯀꯩꯅꯣ ꯇꯧꯕꯅꯤ ꯅ ꯑꯩꯗꯤ ꯌꯥꯗꯣꯏꯅꯦ ꯍꯥꯏꯅ ꯑꯩꯕꯨ
ꯏꯆꯟꯅꯨꯄꯤ ꯑꯃꯁꯨ ꯀꯩꯅꯣ ꯃꯅꯨꯡꯗꯀꯣ ꯃꯥꯒꯤ ꯍꯩꯒꯨꯝꯕꯒꯨꯝꯕ ꯊꯣꯛꯂꯛꯄ ꯃꯥꯒꯤ ꯆꯤꯕꯥ ꯑꯥ ꯃꯅꯨꯡꯗ ꯃꯥ ꯑꯃ ꯀꯩꯅꯣ ꯑꯣꯄꯔꯦꯁꯟ ꯇꯧꯈ꯭ꯔꯕꯅꯦ ꯃꯥꯏꯅꯔ ꯑꯣꯄꯔꯦꯁꯟ ꯉꯔꯥꯡꯗꯣ
ꯑꯣ
ꯃꯅꯨꯡꯗꯒꯤ ꯀꯩꯅꯣ ꯀꯩꯅꯣ ꯐꯠꯇꯕꯒꯤ ꯑꯗꯨꯝ ꯌꯥꯎꯋꯦ ꯍꯥꯏꯌꯦ
ꯑꯣ ꯃꯥꯒꯤ ꯂꯣꯛ ꯂꯥꯝꯅꯔ ꯃꯆꯤꯟ ꯃꯅꯥꯛꯇꯔꯥ
ꯃꯆꯤꯟ ꯃꯅꯥꯛꯇ ꯃꯅꯨꯡꯒꯤ ꯃꯤꯌꯥꯒꯤ ꯃꯅꯥꯛꯇ ꯂꯩꯕꯗꯣ ꯑꯗꯨꯗ ꯍꯩ ꯀꯩꯅ ꯍꯥꯏꯁꯤꯔꯥ ꯍꯩ ꯀꯨꯝ ꯨꯝꯕ ꯑꯗꯨꯝ ꯊꯣꯛꯂꯛꯄ ꯑꯗꯣ ꯗꯣꯛꯇꯔ ꯎꯝ ꯃꯇꯣꯝ ꯍꯩꯒꯨꯝꯕꯀꯣ ꯃꯥꯟꯕ ꯑꯗꯣ ꯉꯔꯥꯡꯃꯥꯏꯅ ꯑꯣꯄꯔꯦꯁꯟ ꯇꯧꯈ꯭ꯔꯕꯅꯤꯅ
ꯑꯣ ꯀꯩꯁꯨ ꯇꯧꯔꯣꯏꯗ ꯁꯨꯃꯥꯏ ꯅꯧꯔꯗꯤꯀꯣ
ꯎꯝ
ꯎꯝ ꯖꯥꯠ ꯖꯥꯠꯅꯤꯀꯣ
ꯈꯪꯗ꯭ꯔꯦ
ꯂꯥꯏꯅꯥꯁꯦ ꯕꯖꯥꯔ ꯎꯝ ꯍꯟꯗꯛꯁꯦ ꯅꯥꯄꯤ ꯍꯧꯕꯒ ꯅꯥꯄꯤ ꯍꯥꯎꯕꯒ ꯌꯨꯝ ꯃꯅꯥꯛꯁꯦ ꯇꯤꯟꯁꯨ ꯌꯥꯝꯃꯦ ꯍꯥꯒꯠ ꯆꯥꯕꯁꯨ ꯌꯥꯝꯃꯦ ꯍ ꯎꯝ
ꯎꯝ ꯕꯥꯠꯔꯨꯝꯗꯒ ꯍꯦꯟꯅ ꯌꯥꯝꯈ꯭ꯔꯦꯗ
ꯍꯣꯏ